ꯍꯜꯂꯣ ꯇꯥꯏꯌꯦ
ꯅꯪꯒꯤ ꯃꯤꯡꯁꯦ ꯑꯩ ꯉꯁꯥꯏ ꯎꯔꯨꯗꯦꯅꯦ
ꯑꯩꯒꯤ ꯃꯤꯡ ꯀꯔꯤꯅ ꯊꯣꯛꯀꯦ ꯑꯩꯗꯤ ꯈꯪꯕꯤꯌꯦ ꯑꯣ ꯎꯝ ꯊꯣꯛꯄꯅꯤ ꯃꯥꯅꯤ
ꯑ ꯐꯖꯩꯅꯦ
ꯅꯩꯗ꯭ꯔꯣ ꯑꯩꯗꯤ ꯑꯅꯩꯕꯤꯅꯤ
ꯉꯁꯥꯏꯒꯤ ꯋꯥꯔꯤ ꯃꯈꯥ ꯇꯥꯕꯤꯔꯛꯑꯣ
ꯉꯁꯥꯏ ꯋꯥꯔꯤꯗꯣ ꯀꯥꯏ ꯌꯧꯈ꯭ꯔꯒꯦ
ꯏꯁꯄꯦꯛ ꯁꯤꯟꯈ꯭ꯔꯦ ꯑꯗꯒꯤꯅꯤ
ꯑꯩ ꯋꯥꯔꯤꯗꯤ ꯂꯣꯏꯗꯤ ꯂꯣꯏꯁꯤꯟꯈꯤꯕ ꯃꯥꯜꯂꯦ ꯏꯁꯄꯦꯛꯁꯤꯟꯈ꯭ꯔꯕ ꯃꯇꯨꯡꯗ
ꯃꯇꯨꯡꯗ
ꯃꯇꯨꯡꯗ ꯊꯨꯟ ꯂꯩꯔꯨꯔꯦ
ꯄꯣꯠ ꯆꯩ ꯈꯔ ꯂꯩꯔꯨꯔꯦ
ꯑ ꯄꯣꯠ ꯆꯩ ꯈꯔ ꯂꯩꯔꯨꯔꯦ
ꯑꯗꯒꯤ ꯍꯜꯂꯛꯄꯩ ꯋꯥꯔꯤ ꯂꯤꯔꯣ ꯍꯜꯂꯛꯄꯒꯤ ꯍꯜꯂꯛꯄꯩ ꯂꯤꯗ꯭ꯔꯤ
ꯑꯥ ꯄꯣꯠ ꯆꯩ ꯂꯩꯔꯨꯔ ꯂꯣꯏꯔ ꯃꯇꯨꯡꯗꯨꯗꯥ ꯃꯣꯏ ꯑꯅꯤ ꯊꯥꯗꯣꯛꯈ꯭ꯔꯦ ꯑꯣꯇꯣꯗ ꯆꯠꯀꯗꯕ ꯀꯥꯡꯕꯨ ꯃꯣꯏ ꯑꯅꯤ ꯑꯗꯨꯒ ꯑ ꯒꯥꯔꯤꯗ ꯆꯠꯀꯗꯕ ꯏꯕꯥꯏꯅꯤ ꯃꯥꯁꯨ ꯒꯥꯔꯤ ꯇꯣꯡꯉꯥꯟꯅ ꯄꯣꯔꯛꯄꯅꯤꯅ ꯃꯥꯅ ꯀꯣꯅꯨꯡꯃꯥꯡꯔꯣꯝꯗꯩ ꯆꯠꯈ꯭ꯔꯦ ꯑꯩꯅ ꯁꯨꯝ ꯑꯋꯥꯡꯂꯣꯝ ꯀꯩ ꯍꯥꯏꯗꯣꯏꯅꯣ ꯀ꯭ꯂꯥꯁꯤꯛ ꯍꯣꯇꯦꯜ ꯔꯣꯝꯗꯒꯤ ꯆꯠꯂꯦ
ꯎꯝ
ꯑꯗꯨꯒ ꯍꯜꯂꯛꯑꯦ ꯌꯨꯝ ꯌꯧꯔꯦ ꯌꯨꯝ ꯌꯧꯔꯕ ꯃꯇꯨꯡ ꯑꯣ ꯁꯨꯃꯥꯏꯅ ꯇꯧꯔꯒꯦ ꯌꯥꯝ ꯗꯤꯇꯦꯜꯗ ꯑꯣꯏꯅ ꯂꯤꯔꯛꯑꯒꯦ ꯌꯨꯝ ꯌꯧ ꯌꯨꯝ ꯌꯧꯗ꯭ꯔꯤꯉꯩꯗ ꯑꯩꯁꯦ ꯂꯝꯂꯣꯡꯗꯒꯤ ꯀꯦꯕꯥ ꯀꯣꯀ꯭ꯔꯣꯆ ꯍꯥꯟ ꯅꯋꯥ ꯑꯩꯈꯣꯏ ꯃꯥꯅ ꯍꯤꯠ ꯂꯩꯔꯛꯑꯣꯅ ꯍꯤꯠ ꯏꯁꯄ꯭ꯔꯦꯗꯣ ꯑꯗꯨ ꯂꯩꯔꯦ
ꯎꯝ
ꯑꯗꯨꯒ ꯂꯝꯕꯤꯗ ꯑꯩꯈꯣꯏ ꯆꯦꯅ ꯃꯥꯒꯤ ꯄꯣꯠꯆꯩ ꯂꯩꯁꯦꯅ ꯇꯧꯕ ꯑꯗꯣ ꯑꯩꯗꯣ ꯀꯥꯎꯔꯝꯃꯦ ꯑꯗꯨ ꯃꯈꯣꯏ ꯆꯦ ꯍꯨꯟꯇꯣꯛꯑꯝꯃꯒ ꯑꯩ ꯌꯨꯝ ꯌꯧꯁꯤꯜꯂꯦ
ꯑꯣꯛꯈꯦ
ꯑꯗꯨꯒ
ꯎꯝ
ꯑꯩꯁꯦ ꯑꯩ ꯀꯩꯅꯣ ꯇꯧꯋꯦꯕ ꯅꯣꯡꯃꯒꯤ ꯋꯥꯛꯀꯤꯡ ꯁꯨꯝ ꯂꯦꯞꯇꯅ ꯆꯠꯂꯦꯕ
ꯎꯝ
ꯑꯗꯨꯒꯤ ꯄꯨꯡ ꯃꯉꯥ ꯃꯉꯥ ꯃꯈꯥꯏ ꯁ꯭ꯋꯥꯏꯁꯤꯗ ꯋꯥꯛꯀꯤꯡꯒ ꯑꯗꯨꯝ ꯆꯠꯅꯕ ꯍꯣꯠꯅꯩ ꯄꯨꯛꯇꯨ ꯈꯔ ꯌꯨꯝꯗ ꯁꯨꯝ ꯂꯩꯁꯜꯂꯗꯤ ꯌꯥꯔꯔꯣꯏꯅ ꯑꯗꯨꯗꯤ ꯏꯅꯥꯎ ꯑ ꯏꯅꯥꯎꯄꯥ ꯅꯠ ꯑꯗꯩ ꯑꯩꯈꯣꯏꯒꯤ ꯗꯗꯥꯒꯤ ꯃꯆꯥ ꯃꯆꯥꯅꯨꯄꯥꯅꯦꯕ ꯏꯌꯥꯟꯅꯨꯄꯥ ꯍꯥꯏꯇꯥꯔꯦ ꯃꯥꯒ ꯋꯥꯛꯀꯤꯡ ꯆꯠꯂꯦ ꯈꯨꯃꯟ ꯂꯝꯄꯥꯛꯇꯥ ꯒꯥꯔꯤ ꯄꯨꯔ ꯒꯥꯔꯤꯗꯣ ꯊꯅꯝꯃꯦ ꯑꯗꯨꯒ ꯒꯥꯔꯤꯗꯨ ꯊꯝꯅꯝꯃ ꯃꯇꯨꯡꯗꯨꯗꯥ ꯏꯕꯥꯅꯤ ꯔꯥ꯭ꯎꯟ ꯑꯃꯛ ꯃꯥꯒꯤ ꯀꯩꯅꯣꯗꯣ ꯃꯣꯏꯒꯤ ꯆꯨꯝꯅꯒꯤ ꯁꯣꯔꯣꯛ ꯍꯥꯏꯗꯤ ꯈꯨꯃꯟ ꯂꯝꯄꯥꯛ ꯃꯅꯨꯡꯒꯤ ꯁꯣꯔꯣꯛꯇꯣ
ꯎꯝ ꯎꯝ ꯎꯝ
ꯑꯗꯨꯗ ꯔꯥ꯭ꯎꯟ ꯑꯃ ꯆꯦꯜꯂꯦ ꯆꯦꯜꯂꯕ ꯃꯇꯨꯡꯗꯨꯗ ꯑꯩꯈꯣꯏ ꯑꯉꯥꯡꯗꯣ ꯃꯥꯗꯣ ꯏꯁꯇꯦꯗꯤꯌꯝ ꯃꯅꯨꯡ ꯆꯪꯗ꯭ꯔꯤꯅ ꯍꯥꯏꯕꯗꯨꯗ ꯑꯩꯅ ꯑꯗꯨꯝ ꯐꯤꯗ ꯑꯗꯨꯝ ꯆꯪꯕ ꯌꯥꯏꯗꯅ
ꯎꯝ
ꯑꯗꯨ ꯆꯪꯉꯦ ꯑꯗꯨꯗ ꯄꯨꯁꯜꯂꯦ ꯑꯗꯨꯒ ꯃꯣꯏꯒꯤ ꯒꯤ ꯑꯥ ꯏꯁꯇꯦꯗꯤꯌꯝ ꯃꯅꯨꯡꯗ ꯂꯩꯕ ꯃꯣꯏꯒꯤ ꯐꯨꯠꯕꯣꯜ ꯁꯥꯟꯅꯕꯝꯒꯤ ꯅꯥꯀꯟꯗ ꯃꯣꯏ ꯆꯦꯟꯕꯝ ꯔꯥ꯭ꯎꯟꯗ ꯑꯃ ꯆꯦꯟꯕꯝ ꯂꯩꯗꯅ ꯑꯗꯨꯗ ꯆꯦꯜꯂꯦ ꯔꯥ꯭ꯎꯟ ꯑꯃꯨꯛ ꯑꯃꯨ ꯑꯃꯨꯔꯛ ꯆꯦꯜꯂꯦ ꯌꯥꯝ ꯆꯥꯎꯕꯅꯤꯅ ꯌꯥꯝ ꯀꯨꯏꯅ ꯆꯦꯟꯕꯁꯨ ꯉꯝꯗꯦ ꯑꯗꯨ ꯍꯜꯂꯛꯑꯒ ꯑꯥ ꯀꯩꯅꯣꯝꯇ ꯆꯥꯅꯤꯡꯉꯦꯅꯥ ꯍꯩ ꯆꯥꯅꯤꯡꯉꯦꯅ ꯍꯩ ꯄꯥꯏꯅꯦꯄꯜ ꯌꯣꯟꯕꯝ ꯃꯣꯏꯒꯤ ꯀꯩꯅꯣꯗꯣ ꯀꯛꯑ ꯀꯛꯑ ꯌꯣꯟꯕꯗꯣ ꯑꯗꯨꯗ ꯈꯥꯝꯃꯒ ꯍꯩ ꯆꯥꯔꯦ ꯋꯥꯔꯤꯖꯦ ꯌꯥꯝ ꯅꯣꯛꯅꯤꯡꯗ꯭ꯔꯣ
ꯑꯗꯨꯗꯒꯤꯗꯤ ꯃꯈꯥ ꯇꯥꯔꯛꯎ
ꯑꯗꯨꯗꯒꯤꯗꯤ ꯃꯈꯥꯗꯣ ꯑꯩꯈꯣꯏ ꯍꯜꯂꯛꯑꯦ ꯂꯝꯕꯤꯗ ꯍꯜꯂꯛꯏꯉꯥꯏꯁꯤꯗ ꯄꯨꯡꯁꯦ ꯇꯔꯨꯛ ꯇꯔꯦꯠ ꯇꯥꯗꯣꯔꯦꯕ ꯊꯦꯡꯉꯦꯕ ꯑꯗꯨꯒ ꯌꯨꯝ ꯌꯧꯔꯝꯗꯥꯏꯗ ꯃꯩꯁꯦ ꯃꯨꯠꯊꯣꯛꯈ꯭ꯔꯦ
ꯎꯝ
ꯑꯗꯨꯗꯒꯤ ꯃꯩꯁꯦ ꯃꯨꯠꯈꯤꯕꯗꯨꯅ ꯌꯨꯝ ꯌꯧꯔꯛꯄꯁꯦ ꯃꯩ ꯂꯥꯛꯄ ꯉꯥꯏꯕꯅ ꯉꯥꯏꯅ ꯉꯥꯏꯅ ꯑꯩꯁꯦ
ꯎꯝ
ꯁꯨꯝ ꯍꯤꯞꯄꯝꯕꯁꯤꯗꯒꯤ ꯍꯤꯞꯄꯝꯕꯗꯒꯤ ꯑꯩꯁꯦ ꯇꯨꯝꯊꯣꯛꯈ꯭ꯔꯦ ꯀꯥꯡꯁꯨ ꯌꯥꯝ ꯆꯤꯛꯏ
ꯎꯝ
ꯑꯗꯩꯗꯤ ꯃꯩꯁꯦ ꯃꯤꯠ ꯄꯥꯡꯊꯣꯔꯛꯄꯗ ꯄꯨꯡ ꯅꯤꯄꯥꯟ ꯇꯥꯔꯦ ꯅꯤꯄꯥꯟ ꯇꯥꯔꯕꯥꯎ ꯃꯩ ꯂꯥꯛꯑꯝ ꯂꯥꯛ ꯄꯤꯔꯝꯗ꯭ꯔꯦ ꯑꯗꯒꯤ ꯑꯃꯨꯛ ꯍꯤꯞ ꯄꯤ ꯍꯤꯄꯤ ꯍꯤꯄꯤ ꯄꯨꯡ ꯃꯥꯄꯟ ꯇꯥꯔꯛꯄ ꯑꯁ꯭ꯋꯥꯏꯖꯤꯗ ꯃꯩ ꯂꯥꯛꯑꯦ ꯃꯩ ꯂꯥꯛꯑ ꯃꯇꯨꯡꯗꯨꯗ
ꯊꯕꯛ ꯍꯧꯔꯦ
ꯊꯕꯛ ꯍꯧꯔꯦ ꯑꯍꯥꯟꯕꯗ ꯑꯃꯗꯨꯒ ꯋꯥꯔꯤ ꯁꯥꯟꯅꯔꯦ ꯉꯥꯍꯥꯛ ꯃꯤꯅꯤꯠ ꯇꯔꯥ ꯍꯦꯜꯂꯦ ꯃꯇꯣꯝꯇ ꯀꯛꯈ꯭ꯔꯦ ꯃꯥꯏꯗꯨꯁꯨ
ꯎꯝ
ꯑꯗꯩ ꯅꯪꯉꯃꯨꯛ ꯁꯥꯟꯅꯔꯦ ꯑꯗꯒꯤ ꯆꯥꯛ ꯆꯥꯔꯦ ꯆꯥꯛ ꯆꯥꯔ ꯇꯣꯛꯑ ꯃꯇꯨꯡꯗ ꯅꯪꯒ ꯑꯃꯨꯛ ꯁꯥꯟꯅꯔꯦ
ꯑꯗꯨ ꯆꯥꯛꯇꯨ ꯀꯩꯖꯥꯡ ꯆꯥꯒꯦ ꯀꯩ ꯀꯅꯥꯅ ꯊꯣꯡꯒꯦ
ꯏꯟꯖꯥꯡꯁꯦ ꯑꯩꯈꯣꯏ ꯆꯦꯅꯗꯤ ꯊꯣꯡꯒꯤꯕ꯭ꯔꯥ ꯈꯪꯗꯦ ꯑꯩꯗꯤ ꯌꯦꯟ ꯆꯝꯐꯨꯠ ꯆꯥꯏ
ꯎꯝ
ꯑꯩ ꯉꯔꯥꯡ ꯌꯦꯟ ꯆꯝꯐꯨꯠ ꯐꯨꯠꯂꯦꯕ ꯑꯗꯣ ꯌꯦꯟ ꯆꯝꯐꯨꯠ ꯍꯥꯏꯗꯤ ꯌꯦꯟ ꯌꯦꯟ ꯀꯥꯡ ꯁꯣꯏ ꯍꯥꯏꯇꯥꯔꯦ
ꯍꫭ ꯍꫭꯏ
ꯑꯗꯨꯗꯣ ꯐꯨꯠꯂꯦ ꯑꯗꯨꯒ ꯇꯧꯔꯒ ꯉꯔꯥꯡꯗꯣ ꯀꯅꯥ ꯑꯗꯨꯝ ꯑꯩ ꯑꯩꯒꯤ ꯆꯥꯡꯒꯦꯅ ꯈꯔ ꯊꯣꯡꯕꯅꯦꯕ ꯑꯗꯨꯒꯤ ꯑꯗꯨ ꯑꯗꯣ ꯈꯤꯇꯪ ꯈꯤꯇꯪ ꯁꯨꯝ ꯆꯥꯕꯒꯤ ꯉꯁꯤꯕꯨ ꯂꯩꯔꯝꯃꯦꯅ ꯉꯁꯤ ꯂꯣꯏꯁꯜꯂꯦ ꯆꯥꯕ
ꯍꯥꯎꯕꯅꯤ ꯑꯆꯝꯕ ꯆꯝꯅ ꯊꯣꯡꯕꯗꯨ
ꯊꯣꯡꯕꯗꯣ ꯑꯩꯅ ꯃꯥꯏꯔꯦꯟꯒ ꯇꯧꯔꯒ ꯊꯣꯡꯉꯦꯕ
ꯑꯥ
ꯊꯥꯎ ꯀꯩꯝ ꯍꯥꯞꯇꯕꯤꯗ ꯑꯗꯨꯝ ꯀꯥꯡꯁꯣꯏꯒꯤ ꯇꯥꯏꯞꯇ ꯀꯩꯕ ꯃꯣꯔꯥ ꯑꯇꯦꯛꯄꯅꯦ ꯆꯅꯝꯅꯦ ꯇꯤꯜꯍꯧꯅꯦ ꯊꯨꯝꯅꯦ ꯀꯩꯝ ꯍꯥꯞꯇꯦ ꯑꯇꯣꯞꯄ ꯑꯗꯨꯝ ꯁꯥ ꯐꯗꯤꯒꯣꯝꯒ ꯇꯧꯔꯒ ꯑꯗꯨꯃꯥꯏꯅ ꯇꯧꯔꯒ ꯊꯣꯡꯉꯦ
ꯍꯥꯎꯅꯤꯌꯦ ꯑꯗꯨꯗꯤ
ꯍꯥꯎꯋꯦ ꯃꯥꯏꯔꯦꯟꯒ ꯑꯗꯨꯃꯥꯏꯅꯒ ꯍꯥꯞꯄ ꯆꯥꯕꯁꯦ ꯑꯍꯥꯟꯕꯅꯦꯕ
ꯑꯩꯗꯤ ꯆꯥꯗ꯭ꯔꯤ ꯃꯥꯏꯔꯦꯟꯒ ꯍꯥꯞꯄꯒ ꯇꯧꯕꯗꯤ ꯆꯥꯗ꯭ꯔꯤ
ꯑꯃ ꯑꯣꯛꯀ ꯇꯧꯔꯒꯁꯨ ꯍꯥꯞꯅꯔ ꯆꯥꯏꯗꯅ ꯑꯣꯛꯇ
ꯇꯧꯋꯦ ꯑꯗꯨꯁꯨꯡꯆꯥ ꯆꯥꯗ꯭ꯔꯤ ꯑꯩ ꯇꯥꯗ꯭ꯔꯕꯔꯣ ꯍꯜꯂꯣ
ꯁꯖꯠ ꯍꯧꯔꯦ ꯀꯔꯤꯗꯅꯣ ꯏꯁꯥꯖꯦ
ꯇꯥꯗ꯭ꯔꯕ꯭ꯔꯣ
ꯊꯥꯎ ꯁꯨꯝ ꯊꯣꯛꯂꯛꯏꯗꯅ ꯏꯁꯥꯥꯁꯦ ꯊꯨꯛ ꯊꯨꯛ ꯂꯥꯎꯔꯛꯑꯒ
ꯎꯝ
ꯑꯁꯤ ꯆꯥꯔꯗꯤ ꯀꯩꯝ ꯇꯧꯗꯦꯕ
ꯎꯝ ꯍꯣꯏ ꯍꯣꯏ ꯍꯥꯎꯋꯦ ꯆꯥꯛꯁꯨꯦ ꯌꯥꯝ ꯆꯪꯉꯦ ꯍꯥꯎ ꯆꯝꯃꯕꯅꯤꯅ
ꯈꯥꯃꯦꯟ ꯀꯥꯡ ꯁꯣꯏ ꯊꯣꯏ ꯆꯥꯕꯩ ꯇꯥꯏꯞꯇ
ꯎꯝ
ꯑꯗꯨꯅ ꯆꯥꯊꯣꯛꯑꯦ ꯉꯁꯤ ꯅꯣꯠꯁ ꯈꯔ ꯁꯤꯟꯒꯦ ꯇꯧꯕꯗꯨꯁꯨ ꯃꯩ ꯃꯨꯠꯈ꯭ꯔꯕꯅꯤꯅ
ꯑꯩꯗꯤ ꯍꯧꯖꯤꯛ ꯁꯤꯜꯂꯤ ꯁꯤꯟ ꯁꯤꯟꯅꯅꯤ ꯋꯥꯔꯤ ꯁꯥꯟꯅꯔꯤꯕꯁꯤ
ꯑꯩꯗꯤ ꯁꯤꯟꯗꯦ ꯅꯪꯗꯤ ꯅꯪ ꯐꯣꯟ ꯅꯪ ꯐꯣꯟ ꯑꯅꯤ ꯁꯨꯕ꯭ꯔꯥ
ꯁꯨꯏꯌꯦ
ꯑꯣ ꯑꯦꯟꯗ꯭ꯔꯣꯏꯗꯅ ꯀꯅꯥꯒꯤꯅꯣ
ꯈꯣꯏ ꯃꯥꯒꯤ ꯐꯣꯟ ꯂꯩꯌꯦ ꯍꯣꯁꯇꯦꯜꯗꯁꯨ ꯄꯨꯏꯌꯦ
ꯅꯣꯏ ꯃꯥ ꯐꯣꯟ ꯄꯥꯏꯗ꯭ꯔꯣ
ꯅꯠꯇꯦ ꯄꯥꯏꯅꯗꯕ ꯐꯣꯟꯅꯦꯕ
ꯑꯣ ꯐꯩꯅꯦ ꯑꯗꯨꯗꯤ
ꯎꯝ ꯀꯥꯟꯅꯔꯦ
ꯃꯥꯅꯤ ꯑꯥꯏꯐꯣꯟ ꯄꯥꯏꯕ ꯍꯥꯏꯁꯤꯗꯤ ꯑꯦꯟꯗ꯭ꯔꯣꯏꯗ ꯑꯃ ꯄꯥꯏꯒꯗꯧꯅꯤ
ꯃꯥꯅꯤ ꯃꯥꯅꯤ ꯃꯥꯅꯤ
ꯍꯥꯏꯗꯤ ꯑꯥꯏꯐꯣꯟꯗꯣ ꯇ꯭ꯋꯦꯟꯇꯤ ꯐꯣꯔ ꯑꯥꯋꯥꯔꯁ ꯁꯤꯖꯤꯟꯅꯕꯗꯁꯨ ꯍꯦꯛꯇ ꯌꯥꯔꯛꯇꯦꯅ ꯑꯗꯨꯅꯦ ꯑꯗ ꯑꯦꯟꯗ꯭ꯔꯣꯏꯗ ꯑꯃ ꯄꯥꯏꯈ꯭ꯔꯒꯗꯤ ꯐꯩꯌꯦꯕ
ꯑꯗꯣ ꯎ ꯏꯆꯦꯅ ꯊꯝꯕ ꯏꯁꯇꯦꯇꯁꯀꯤ ꯅꯨꯄꯥꯗꯣ ꯏꯁꯩ ꯌꯥꯝꯅ ꯍꯩꯈ꯭ꯔꯦ ꯌꯥꯝ ꯐꯖꯈ꯭ꯔꯦ
ꯑꯗꯨꯅꯦ ꯅꯩꯗ꯭ꯔꯣ
ꯌꯥꯝ ꯊꯤꯅ ꯅꯩꯌꯦ ꯑꯗꯣ ꯑꯩꯅ ꯑ ꯋꯥꯆꯞ ꯆꯪꯕꯗ ꯑꯩꯒꯤ ꯏꯁꯇꯣꯔꯦꯖ ꯐꯨꯜ ꯑꯣꯏ ꯂꯩꯔꯝꯃꯦ ꯆꯪꯕ ꯌꯥꯗ꯭ꯔꯦꯕ ꯑꯗꯨꯒꯤ ꯀꯛꯄꯗ ꯑꯩꯒꯤ ꯏꯁꯇꯦꯇꯁ ꯊꯝꯕꯅꯦꯕ ꯔꯤꯁꯦꯠ ꯇꯧꯔꯒ ꯆꯦ ꯁꯤꯒꯤꯗꯣ ꯑꯗꯨꯗꯣ ꯑꯗꯨꯒ ꯀꯛꯈꯤ ꯂꯩꯔꯝꯃꯦ ꯑꯩꯅ ꯀꯛꯄꯗ ꯌꯥꯎꯒ꯭ꯔ ꯃꯥꯅꯦ
ꯅꯪ ꯁ꯭ꯇꯦꯇꯁ ꯊꯥꯒꯠꯂꯝꯃꯤꯔꯕ
ꯍꯣꯏ ꯔꯤꯁꯌꯔ ꯇꯧꯔ ꯁꯠ ꯊꯥꯒꯠꯂꯝꯕꯅꯦꯕ ꯑꯗꯨꯗꯣ
ꯎꯝ
ꯑꯗꯨ ꯑꯗꯨꯝ ꯀꯛꯄꯗ ꯌꯥꯎꯈ꯭ꯔ ꯃꯥꯜꯂꯦ ꯑꯩꯅ ꯀꯃꯥꯏ ꯌꯥꯔꯈ꯭ꯔꯤꯅꯣ ꯈꯪꯗꯦ
ꯃꯥꯗꯣ ꯍꯤꯟꯗꯤ ꯁꯛꯄ ꯌꯥꯝ ꯐꯖꯕꯅꯦ
ꯐꯖꯩ ꯃꯥ
ꯃꯥ ꯃꯅꯤꯄꯨꯔ ꯍꯣꯏ ꯃꯅꯤꯄꯨꯔꯤꯗꯤ ꯀꯌꯥ ꯁꯛꯇꯦꯕ
ꯎꯝ
ꯃꯥ ꯁꯛꯏꯁꯦ ꯏꯪꯂꯤꯁ ꯑꯗꯒꯤ ꯍꯤꯟꯗꯤ
ꯎꯝ- ꯃꯥ ꯌꯥꯝꯅ ꯍꯩꯈ꯭ꯔꯦ ꯌꯥꯝꯅ ꯇꯦꯂꯦꯟꯇꯦꯠ ꯕꯦꯔꯤ ꯕꯦꯔꯤ
ꯃꯥꯅꯤ ꯃꯜꯇꯤꯅꯤ ꯃꯥꯗꯤ
ꯍꯣꯏ
ꯃꯜꯇꯤ ꯃꯈꯜ ꯃꯈꯜꯦ ꯃꯥꯅ ꯍꯩꯔꯤꯁꯤ
ꯎꯝ
ꯊꯤꯟꯕꯁꯨ ꯐꯖꯅ ꯍꯩꯔꯦ ꯑꯗꯨꯃꯥꯏ ꯃꯆꯦ ꯃꯥꯏ ꯃꯆꯦꯁꯨ ꯏꯁꯩ ꯐꯖꯅ ꯁꯛꯄꯅꯦ
ꯀꯅꯥꯅꯣ
ꯃꯥꯏ ꯃꯆꯦ ꯑꯃ ꯂꯩꯕꯅꯦ ꯑꯍꯟ ꯃꯣꯏ ꯑꯅꯤꯈꯛꯇꯪ ꯑꯣꯏꯔꯝꯗꯧ ꯃꯥꯂꯦ ꯃꯣꯏ ꯃꯆꯤꯟ ꯃꯅꯥꯎꯁꯦ ꯃꯣꯏ ꯑꯅꯤ ꯑꯗꯨꯝ ꯏꯟꯁꯇꯥꯒ꯭ꯔꯥꯝꯗ ꯆꯪꯉꯣꯕ ꯑꯗꯨꯝ ꯃꯆꯦꯒ ꯑꯗꯨꯝ ꯊꯥꯒꯠꯃꯤꯟꯅꯕꯅꯤ
ꯑꯣ ꯏꯁꯩꯒꯤ ꯏꯃꯨꯡ ꯑꯣꯏꯕ ꯇꯥꯔꯦ ꯑꯗꯨꯗꯤ
ꯃꯥꯅꯦ ꯃꯄꯥ ꯑꯣꯖꯥꯅꯦ
ꯑꯣ ꯏꯁꯩꯒꯤ
ꯎꯝ
ꯀꯅꯥꯅꯣ
ꯀꯩꯅꯣꯒꯤ ꯁꯤꯁꯨꯒꯤꯅꯦ
ꯎꯝ-
ꯀꯩꯅꯣ ꯇꯧꯕꯅꯦ ꯑꯣꯖꯥ ꯑꯣꯏꯕꯅꯤ
ꯎꯝ
ꯏꯁꯩꯒꯤ ꯏꯁꯩꯒꯤ ꯏꯃꯨꯡ ꯑꯣꯏꯕꯅꯤ ꯍꯧꯖꯤꯛ ꯈꯪꯗꯦ ꯅꯪꯒꯤ ꯋꯥꯔꯤ ꯍꯌꯦꯡ ꯂꯥꯛꯀꯅꯤ
ꯍꯌꯦꯡ ꯏꯁꯩ ꯌꯦꯡꯒꯗ꯭ꯔꯣ
ꯍꯌꯦꯡꯁꯦ ꯏꯁꯩꯁꯦ ꯀꯃꯥꯏꯅ ꯇꯧꯕ ꯏꯁꯩꯅꯣꯕ ꯀꯅꯥꯅ ꯁꯤꯜꯂꯤꯅꯣ ꯀꯃꯥꯏꯅ ꯇꯧꯔꯒ
ꯃꯣꯏ ꯗꯨꯔꯥꯟ ꯀꯞꯀꯤꯅꯦ ꯍꯥꯏꯌꯦ ꯗꯨꯨꯔꯥꯟ ꯀꯞ ꯀꯤ ꯑꯗꯣꯣ ꯀꯩꯅꯣꯗ ꯑꯗꯨꯝ ꯑꯩꯈꯣꯏꯒꯗꯤ ꯅꯛ ꯅꯛꯅꯔꯦ ꯑꯗꯨꯝ ꯎꯔꯅꯤ ꯇꯥꯁꯨ ꯇꯥꯔꯅꯤ
ꯑꯗꯨ ꯇꯗꯨꯨꯔꯥꯟ ꯀꯞꯇꯤ ꯈꯨꯃꯟꯗ ꯇꯧꯗꯥꯏꯅꯦ
ꯑꯗꯣ ꯃꯣꯏꯒꯤ ꯇ꯭ꯔꯣꯐꯤꯒꯤ ꯀꯩꯅꯣꯃ ꯍꯥꯏꯌꯦ ꯃꯣꯏ ꯄ꯭ꯔꯣꯒꯥ꯭ꯔꯥꯝꯗꯣ ꯌꯥꯝ ꯀꯨꯏꯅ ꯇꯧꯔꯣꯏ ꯍꯥꯏꯌꯦ ꯑꯗꯨꯒꯤ ꯁꯨꯝ ꯁꯤꯡꯒꯔꯁꯨ ꯌꯥꯝꯗꯦꯗ ꯑꯃꯅꯤꯒꯨꯝꯕꯅꯦ ꯃꯣꯏꯗꯣ ꯇ꯭ꯔꯦꯛꯇꯒꯨꯝꯕ ꯁꯛꯇꯧ ꯃꯥꯜꯂꯦ
ꯃꯤ ꯈꯅꯤꯕ
ꯑꯣꯏꯔꯝꯒꯅꯤ ꯑꯣꯏꯔꯝꯒꯅꯤ
ꯎꯝ
ꯅꯪ ꯉꯁꯥꯏ ꯍꯥꯏꯕ ꯑꯦꯝ ꯌꯨꯗꯝ ꯇꯝꯃꯦ ꯍꯥꯏꯕ ꯅꯨꯄꯤꯗꯣ ꯃꯥꯗꯤ ꯇ꯭ꯔꯦꯛ꯫ ꯀꯨꯝꯕꯅ ꯅꯝꯕ ꯁꯛꯄꯅꯦ ꯅꯠꯇ꯭ꯔꯒ ꯑꯦꯀꯣꯁꯇꯤꯛ ꯁ꯭ꯇꯥꯏꯜꯗ꯫
ꯑꯩꯗꯤ ꯈꯪꯗꯦ ꯑꯗꯨꯁꯨ ꯍꯌꯦꯡ ꯈꯪꯉꯅꯤ ꯃꯁꯛ꯫
ꯒꯤꯇꯥꯔ ꯃꯁꯥꯅ ꯒꯤꯇꯥꯔ ꯄꯥꯏꯖꯔꯦꯗꯅ ꯑꯗꯨꯃꯥꯏꯅ ꯁꯛ ꯀꯟꯕꯅꯦꯕ ꯃꯥꯗꯤ꯫
ꯎꯝ ꯉꯥ ꯏꯁꯩ ꯁꯛꯄ ꯃꯤꯔꯣ꯫
ꯃꯥꯔꫭ꯫
ꯎꯝ꯫
ꯀꯩꯅꯣꯅꯦ ꯍꯟꯗꯛ ꯌꯨꯠꯇ ꯁꯣꯂꯣ ꯁꯛꯈꯤꯕꯅꯦ꯫
ꯑꯣ ꯑꯣ ꯑꯩꯈꯣꯏ ꯗꯤꯄꯥꯔꯠꯃꯦꯟꯗ ꯇꯝꯗꯦ
ꯇꯝꯗꯦ ꯇꯝꯗꯦ ꯃꯥ ꯏꯪꯂꯤꯁꯇ ꯀꯩꯅꯣꯝ ꯑꯣꯏꯕꯅꯤ ꯀꯥꯎꯔꯦ
ꯐꯩꯅꯦ
ꯍꯣꯏ ꯑꯇꯩꯗꯤ ꯃꯣꯏ ꯑꯍꯨꯝ ꯈꯛꯇꯔꯣ ꯁꯛꯇꯣꯏꯁꯦ
ꯃꯣꯏ ꯑꯍꯨꯝ ꯃꯥꯜꯂꯦ ꯑꯩꯁꯨ ꯈꯪꯗꯦ
ꯀꯥꯏꯗꯅꯦꯕ ꯇꯧꯗꯣꯏꯁꯦ
ꯇ꯭ꯔꯥꯐꯤꯛ ꯑꯥꯏꯂꯦꯟꯗ ꯑꯗꯨꯝꯥꯏ ꯁꯦꯝꯕ ꯂꯣꯏꯈ꯭ꯔꯕ ꯃꯥꯜꯂꯦ ꯑꯗꯨꯝ ꯑꯗꯨꯝ ꯏꯨꯗ ꯎꯔꯅꯤꯈꯣꯗꯤ ꯑꯗꯣ ꯀ꯭ꯂꯥꯁ ꯀꯦꯟꯁꯦꯜ ꯇꯧꯅꯤꯒꯅ ꯍꯥꯏꯔꯛꯄ ꯀꯩꯅꯣꯝ ꯇꯧꯋꯤꯅꯦ ꯑꯗꯣ ꯑꯩꯅ ꯑꯈꯣꯏꯗꯤ ꯇꯧꯔꯣꯏꯗ ꯑꯈꯣꯏꯗꯤ ꯁꯤꯂꯦꯕꯁ ꯂꯣꯏꯗ꯭ꯔꯤꯅꯦ꯫ ꯍꯥꯏꯒꯤꯝ ꯀꯔꯤꯒꯤ ꯀ꯭ꯂꯥꯁ ꯍꯧꯖꯤꯛ ꯑꯅ ꯍꯥꯏꯔꯛꯄꯅꯦ ꯑꯩ ꯑꯈꯣꯏꯗꯤ ꯇꯧꯅꯤꯅ ꯍꯥꯏꯒꯤꯝ꯫
ꯉꯁꯥꯏ ꯅꯣꯏꯒꯤ ꯅꯣꯏ ꯕ꯭ꯔꯗꯔꯗꯨꯅꯔꯣ꯫
ꯄ꯭ꯔꯁꯤꯗ‌ꯦꯟꯅ ꯍꯣꯏ꯫
ꯑꯣ ꯆ‌ꯦ ꯑꯗꯨꯗ ꯇꯨ ꯇꯤꯟ ꯑꯃ ꯆꯠꯂꯤꯗꯣ ꯅꯝꯊꯤꯕ ꯇꯤꯟꯗꯣꯅꯦ꯫ ꯑꯗꯨ ꯂꯥꯛꯏꯗꯨ ꯅꯪ ꯅꯥꯛꯇ꯫
ꯑꯗꯨ ꯄꯨꯡ ꯀꯌꯥꯅ ꯇꯨꯝꯕꯤꯒꯦ ꯍꯧꯖꯤꯛꯀꯥꯟꯁꯤꯕꯨ ꯕꯣꯜ ꯌꯦꯡꯒꯗ꯭ꯔꯣ ꯉꯁꯤ꯫
ꯑꯩ ꯕꯣꯜ ꯌꯦꯡꯕ ꯃꯤꯔꯥ꯫
꯫ ꯑꯩ ꯑꯗꯨꯝꯕ ꯌꯥꯕ ꯃꯤꯔ꯫
ꯕꯣꯜ ꯃꯇꯨꯝ ꯇꯥꯏ ꯑꯗꯨ ꯈꯛꯇꯅꯤ ꯑꯩꯅ ꯈꯪꯖꯕ ꯑꯩ ꯅꯥꯛꯇ ꯑꯃꫭꯛ ꯏꯟꯊꯣꯔꯛꯑꯦ꯫
ꯈꯣꯡꯅ ꯀꯥꯎꯔꯒ ꯁꯥꯟꯅꯩ꯫
ꯈꯣꯡꯅ ꯀꯥꯎꯔꯒ ꯁꯥꯟꯅꯩ ꯃꯃꯤ ꯑꯅꯤ ꯄꯥꯟꯕꯅ ꯀꯥꯎꯏ꯫
ꯎꯝ ꯃꯣꯏ ꯍꯥꯞꯄꯦꯟꯁ‌ꯦꯠꯂꯤ꯫
ꯎꯝ ꯏꯁ꯭ꯄꯣꯔꯠꯁꯨ ꯇꯣꯡꯉꯤ ꯃꯣꯖꯥ ꯇꯣꯡꯉꯤ꯫
ꯎꯝ꯫
ꯑꯗꯒꯤꯗꯤ꯫
ꯀꯩ ꯀꯩ ꯍꯥꯏꯁꯤꯒꯦ ꯋꯥꯔꯤꯁꯦ ꯁꯥꯡꯃꯜꯂꯁꯨ ꯀꯩ ꯁꯥꯟꯅꯗꯣꯏꯅꯣ ꯈꯪꯗꯦ꯫